ꯇꯥꯕ꯭ꯔꯣ ꯍꯥꯎ
ꯇꯥꯕ꯭ꯔꯣ
ꯑꯥ ꯗ꯭ꯔꯒꯣꯟ ꯐ꯭ꯔꯨꯠ ꯃꯄꯥꯟꯁꯦ ꯐꯖꯗ꯭ꯔꯣ ꯁꯤꯝꯗꯤ
ꯇꯥꯗꯕ꯭ꯔꯣ
ꯔꯦ ꯐꯖꯔꯒꯁꯨ ꯂꯩꯇꯦ ꯌꯦꯂꯣ ꯀꯂꯔꯒꯤ ꯗ꯭ꯔꯥꯒꯣꯟ ꯐ꯭ꯔꯨꯠ
ꯇꯥꯗ꯭ꯔꯕꯔꯣ
ꯇꯥꯏꯌꯦ ꯇꯥꯏꯌꯦ ꯑꯩꯅ ꯉꯥꯡꯕ ꯇꯥꯗ꯭ꯔꯣ
ꯑꯣ ꯊꯣꯏ ꯇꯥꯗꯕ꯭ꯔꯥ ꯅꯪ ꯑꯩꯅ ꯉꯥꯡꯕ ꯇꯥꯏꯌꯦ ꯑꯗꯨꯒ ꯅꯪꯅ ꯉꯥꯡꯕꯅ ꯇꯥꯗ‌ꯦꯅꯦꯍꯦ ꯑꯗꯨꯗꯤ ꯏꯁꯩ ꯁꯛꯑ ꯂꯩꯔꯖꯦ ꯍꯥꯏꯕ꯭ꯔꯣ
ꯑꯁ ꯑꯗꯨꯗꯤ ꯅꯪꯅ ꯇꯥꯔꯒ ꯑꯩꯒꯤꯗꯤ ꯇꯥꯔꯔꯣꯏꯌ‌ꯦ ꯅꯤꯡꯊꯤꯕꯤ ꯑꯗꯨꯗꯤ ꯑꯩꯅ ꯉꯥꯛꯄ ꯇꯥꯗ꯭ꯔꯕꯅꯤꯅ ꯋꯥꯔꯤꯖꯤ ꯏꯁꯩ ꯑꯣꯏ ꯁꯛꯄꯩ ꯐꯤꯕꯝꯗ ꯂꯩꯗꯣꯔꯤꯅ‌ꯦ ꯇꯧꯏꯖꯤꯗꯤ ꯏꯁꯩ ꯑꯣꯏꯅ ꯁꯛꯄꯅ ꯐꯔꯅꯤ ꯃꯣꯅꯤꯒꯤꯗꯣ ꯄꯨꯡꯈꯥꯏ ꯑ ꯂꯩꯔꯒ ꯗꯥꯏꯔꯦꯛ ꯇꯧꯔꯛꯑꯣ ꯍꯥꯏꯔ‌ꯣ ꯇꯠꯈ꯭ꯔꯕꯩ
ꯇꯠꯇ꯭ꯔꯤꯀꯣ ꯇꯠ ꯀ‌ꯣ ꯇꯥꯔꯤꯀꯣ ꯑꯩ ꯂꯣꯏꯅ
ꯎꯝ ꯃꯥꯡꯗ꯭ꯔꯕ ꯌꯥꯔꯣꯏꯌꯦ ꯔꯤꯀꯣꯠ ꯇꯧꯕ ꯌꯥꯔꯣꯏꯌꯦ ꯁ ꯁꯤꯃ ꯊꯥꯗꯠꯂꯁꯤꯔꯥ
ꯄꯨꯡꯈꯥꯏ ꯑꯝ ꯂꯩꯔ ꯇꯧꯔꯛꯑꯣꯌ‌ꯦ ꯃꯤꯅꯤꯠ ꯇꯔꯥꯗꯤ ꯐꯥꯍꯜꯂꯨ ꯀꯩꯅꯣ
ꯀꯃꯥꯏꯟ ꯌꯥꯗꯣꯏꯕ ꯃꯤꯅꯤ ꯇꯔꯥ ꯐꯍꯜꯂꯒ
ꯑꯩ ꯁꯤ ꯉꯥꯡꯉꯤꯁꯦ ꯅꯪ ꯑꯗꯨꯝ ꯇꯥꯗ꯭ꯔꯣ
ꯇꯥꯗ‌ꯦ
ꯑꯁꯦꯡꯕ ꯉꯥꯡꯕꯖꯤꯗ ꯑꯣꯏꯅ ꯇꯥꯔꯣ ꯍꯥꯏꯕ
ꯅꯣꯅꯤꯒꯤꯗꯣ ꯑꯗꯨꯗꯣ ꯑꯩꯅ ꯍꯥꯏꯖꯤꯅ ꯄꯨꯡꯈꯥꯏ ꯑꯝ ꯂꯩꯔ ꯇꯧꯔꯛꯄ ꯍꯥꯏꯖ‌ꯦ ꯃꯥꯅ ꯔꯤꯗꯤꯡ ꯆꯞ ꯆꯥꯅ ꯍꯧꯖꯤꯛ ꯑꯗꯨꯝ ꯉꯁꯤ ꯇꯧꯁꯦ ꯍꯥꯏꯔꯕ
ꯍꯣꯏ ꯑꯗꯨ ꯍꯥꯏꯕ ꯃꯥꯜꯂꯦ
ꯃꯥ ꯍꯥꯏꯗ‌ꯣ ꯑꯗꯨ ꯑꯣꯏꯔꯗꯤ
ꯑꯩꯅ ꯍꯥꯏꯗꯤ ꯍꯣꯏ ꯃꯥꯅ ꯇꯨꯝꯃꯝꯒꯤꯅꯣ ꯍꯥꯏꯕ ꯃꯥꯜꯂꯦ ꯇꯨꯝꯃ ꯗꯔꯥꯅ ꯍꯪꯉ‌ꯦꯕ ꯑꯩ ꯇꯨꯝꯒꯤꯔꯣꯏ ꯌꯥꯅꯤ ꯁꯤꯁꯇꯔ ꯍꯥꯏꯕ ꯑꯣ ꯑꯗꯨ ꯑꯣꯏꯇꯥꯔꯗꯤ ꯍꯧꯖꯤꯛ ꯇꯧꯖꯔꯛꯀꯦ ꯉꯥꯍꯥꯛ ꯂꯩꯔꯒ ꯍꯥꯏꯔꯑꯦ
ꯅꯪ ꯌꯥꯝ ꯐꯩꯅꯦ ꯑꯃꯗꯤ ꯄꯨꯡꯈꯥꯏ ꯑꯃ ꯄꯨꯡꯈꯥꯏꯝꯌ‌ꯦ ꯇꯧꯕꯒ ꯐꯣꯟꯗ‌ꯣ ꯄꯥꯏꯔꯛꯑꯝꯅꯤꯅ ꯑꯩꯗꯤ ꯅꯨꯃꯤꯠ ꯍꯨꯝꯅꯤ ꯆꯪꯉꯒ ꯃꯤ ꯍꯨꯝꯅꯤ ꯆꯪꯉ ꯇꯧꯔꯛꯏꯅꯦ ꯍꯦꯛꯇꯥ ꯄꯥꯛ ꯍꯦꯛꯇꯥ ꯇꯧꯔꯛꯇꯦꯕ ꯑꯗ ꯃꯥꯥꯏ ꯃꯅꯅꯦ ꯃꯦꯅꯤꯐꯦ ꯇꯧꯕꯩꯗꯤ ꯃꯥꯗ ꯆꯤꯟ ꯍꯥꯏꯔꯛꯑꯣꯏꯕ ꯈꯪꯕ꯭ꯔꯥ ꯋꯥꯆꯞꯀꯨꯝꯕꯗꯅꯦ ꯃꯥ ꯃꯦꯁꯦ ꯃꯦꯅꯤꯐꯦꯁ ꯇꯧꯕꯩꯁꯦ ꯋꯥꯆꯞꯀꯨꯝꯕꯗ ꯊꯥꯔꯛꯀꯅꯦꯕ ꯚꯣꯏꯁ ꯔꯦꯀꯣꯔꯠ ꯀꯨꯝꯕ ꯂꯩꯗꯅ ꯀꯣꯨꯝꯕ ꯇꯧꯔꯥ ꯊꯥꯔꯛꯑꯒ ꯄꯣꯠ ꯇꯣ ꯅꯪꯅ ꯇꯧꯒꯗꯕ ꯊꯕꯛꯇꯣ ꯁꯤ ꯁꯤꯁꯦꯅ ꯍꯥꯏꯔꯛꯀꯅꯦꯕ ꯍꯦꯜꯠꯀꯤ ꯃꯇꯥꯡꯒꯤ ꯑꯣꯏꯔꯁꯨ ꯑꯗꯒꯤꯗꯤ ꯑꯃꯗꯤ ꯑꯣꯏ ꯑꯃ ꯑꯣꯏꯁꯨ ꯔꯤꯂꯦꯁꯟꯁꯤꯞꯀꯤ ꯃꯇꯥꯡꯗ ꯑꯣꯏꯔꯁꯨ ꯑꯗꯨꯝ ꯃꯥꯅ ꯑꯗꯨꯝ ꯍꯥꯏꯔꯛꯇ꯭ꯔꯦꯕ ꯁꯤꯈꯩꯅ ꯁꯤꯈꯩꯅꯤ ꯅꯪꯒꯤ ꯄ꯭ꯔꯣꯕ꯭ꯂꯦꯝꯗꯨꯒꯤ ꯃꯇꯨꯡ ꯏꯟꯅꯅꯦ ꯀꯥꯟꯗ ꯑꯗꯨꯗꯤ ꯃꯇꯨꯡꯏꯟꯅꯥ ꯃꯅꯥ ꯑꯗꯨꯒꯤ ꯔꯦꯃꯦꯗꯤꯁ ꯔꯦꯃꯦꯗꯤ ꯍꯥꯏꯇꯥꯔꯦꯅꯦ ꯔꯦꯃꯦꯗꯤꯁ ꯍꯥꯏꯇꯥꯔꯦꯀꯣ
ꯌꯥꯎꯁꯤ
ꯍꯥꯏꯇꯥꯔꯦ ꯍꯥꯏꯕꯅꯦꯕ ꯔꯦꯃꯦꯗꯤ ꯁꯥꯕꯅꯦ ꯑꯗꯣ ꯔꯦꯃꯦꯗꯤꯁꯦ
ꯃꯨꯜꯂꯛꯄꯁꯦ ꯌꯥꯝ ꯌꯦꯡꯕ ꯅꯨꯡꯉꯥꯏꯌꯦ ꯑꯗ ꯌꯥꯗꯕ ꯌꯥꯑꯣꯔꯤꯌꯦꯕꯥ ꯑꯩꯒꯤꯁꯦ
ꯎ
ꯁꯤ ꯂꯥꯝꯃꯒ ꯀ ꯇꯥꯛ ꯍꯦꯛꯇꯥ ꯍꯦꯛ
ꯎꯝ
ꯅꯠꯇꯦꯕ ꯁꯤꯅꯒ ꯆꯤꯟꯕꯒꯥ
ꯎꯝ
ꯑꯩꯅ ꯉꯥꯡꯕꯗꯣ ꯑꯗ ꯑꯩꯁꯦ ꯅꯠꯇꯦꯗ ꯅꯠꯇꯦ ꯃꯥꯅ ꯑꯥꯍꯟꯕ ꯇꯧꯔꯛꯄꯅꯦ ꯃꯤꯅꯤꯠ ꯑꯅꯤ ꯈꯛꯇ ꯆꯠꯇ ꯉꯥꯏꯔꯤꯌꯦ ꯁꯤꯗꯤ
ꯑꯁ ꯌꯥꯝ ꯇꯟꯂꯦ
ꯑꯩꯗꯣ ꯃꯥꯅ ꯍꯣꯔꯦꯟ ꯐꯣꯟ ꯇꯧꯕꯗꯣ ꯔꯦꯀꯣꯔꯠ ꯇꯧꯍꯧꯔꯣ
ꯇꯧꯔꯁꯨ ꯌꯥꯏꯌꯦ ꯐꯣꯟ ꯔꯦꯀꯣꯔ꯭ꯗ ꯊꯝꯃꯣ ꯑꯣꯇꯣ ꯔꯦꯀꯣꯠ ꯊꯝꯃꯣ ꯍꯧꯖꯤꯛꯇꯩ ꯑꯗꯨꯝ ꯇꯥꯎ ꯍꯥꯏꯕꯅꯤꯗ ꯑꯥꯎꯇꯣ ꯔꯦꯀꯣꯠ ꯊꯝꯃꯒ ꯑꯗꯨꯝ ꯇꯥꯕꯁꯨ ꯌꯥꯏꯗꯅ
ꯑꯝꯇ ꯊꯝꯍꯧꯈꯤꯒ ꯁ꯭ꯋꯥꯏꯗ
ꯔꯤꯗꯤꯡ ꯇꯧꯔꯤꯅꯦ ꯃꯅꯨꯡꯗ ꯐꯖꯅ ꯅꯪꯅ ꯕꯥꯥꯞ ꯇꯥꯍꯧꯗ꯭ꯔꯒꯁꯨ ꯂꯩꯗꯅ ꯃꯥꯅ ꯀꯃꯥꯏꯅ ꯍꯥꯏꯈꯤꯒꯦ ꯍꯥꯏꯕꯗꯣ ꯑꯗꯨꯁꯨ ꯑꯗꯨꯝ ꯌꯥꯏꯑꯕ ꯊꯝꯍꯧꯕ ꯁꯪꯒꯣꯝ ꯑꯝꯇ ꯊꯥꯛꯆꯟꯒꯦ ꯑꯝꯇꯥ꫰ꯒꯠ ꯂꯥꯎꯅ
ꯇꯥꯕ꯭ꯔꯣ
ꯍꯝ
ꯑꯩꯈꯣꯏꯁꯤꯒ ꯋꯥꯔꯤ ꯁꯥꯔꯤ ꯃꯤꯅꯤꯠ ꯇꯔꯥꯃꯨꯛ ꯂꯩꯔꯥ ꯍꯥꯏꯔꯛꯀꯦ
ꯑ
ꯑꯩ ꯗꯨꯝ ꯃꯦꯁꯦꯁ ꯊꯥꯔꯛꯀꯦ
ꯀꯅꯥꯅꯣ ꯍꯣꯏ ꯍꯣꯏ ꯁꯤ ꯊꯝꯃꯒꯦꯗ ꯃꯨꯛ ꯇꯧꯔꯛꯑꯒꯦ ꯉꯥꯏ ꯉꯝꯗꯕ ꯅꯠꯇꯕ ꯍꯞꯇꯕꯨꯗꯤ ꯐꯗ꯭ꯔꯤꯕ ꯑꯗꯣ ꯅꯨꯃꯤꯠ ꯂꯧꯁꯟꯒꯗ꯭ꯔꯥ ꯂꯧꯁꯜꯂꯣꯏꯗ꯭ꯔꯥ ꯁꯤꯅꯤ
ꯁꯅꯥ ꯑꯁ ꯑꯥ
ꯄꯩꯁꯥꯒ ꯑꯝꯇ ꯁꯥꯛꯇꯧ ꯃꯥꯟꯗ꯭ꯔꯦꯗ ꯑꯩꯈꯣꯏ ꯋꯥꯔꯤ ꯈꯨꯁꯥꯟꯅꯁꯤꯗꯤ
ꯑꯩꯒꯤꯗꯣ ꯂꯨꯄꯥ ꯍꯨꯝꯐꯨꯇꯔꯦꯠꯇ ꯍꯨꯝꯐꯨꯇꯔꯦꯠꯂ ꯀꯩꯅꯣꯝ ꯆꯪꯍꯧꯔꯦ
ꯅꯪꯅꯅ ꯄꯨꯔꯥ ꯁꯥꯕꯗꯣ ꯀꯩꯊꯦꯟ ꯅꯪꯅꯕ ꯈꯣꯏꯒꯤ ꯑꯃ ꯂꯩꯗꯥꯢꯅꯦ ꯀꯩꯊꯦꯟ ꯅꯪ ꯑꯩ ꯄꯦꯃꯦꯟ ꯁꯥꯕ ꯌꯥꯕꯒꯤ
ꯑꯩ ꯄꯩꯁꯥ ꯌꯥꯝ ꯁꯥꯍꯧꯗꯦ
ꯑꯔꯖꯦꯟꯇꯤꯅꯥ ꯃꯣꯢ ꯄꯩꯁꯥ ꯊꯅꯩꯌꯦꯌꯦ ꯂꯨꯄꯥ ꯂꯤꯁꯤꯡ ꯇꯔꯦꯠ ꯃꯥꯡꯉꯦꯌꯦ ꯃꯥ
ꯎꯞ ꯀꯩ ꯕꯤꯠꯇ
ꯑꯗꯨꯅ ꯑꯩꯅ ꯍꯥꯏꯕ ꯀꯔꯤ ꯅꯪꯅ ꯑꯩꯉꯣꯟꯗ ꯇꯦꯕꯟꯒꯤ ꯄꯩꯁꯥ ꯄꯤꯕꯗ ꯂꯨꯄꯥ ꯂꯤꯁꯤꯡ ꯑꯍꯨꯝꯈꯛ ꯄꯤꯕꯗꯨꯗꯤ ꯑꯃꯨꯛꯇꯣꯢꯕ ꯆꯦꯡꯈꯩ ꯒꯨꯝ ꯅꯤꯛꯑꯦ ꯑꯗ ꯅꯪꯅ ꯕꯣꯟꯒꯤꯒ ꯁꯥꯟꯅꯗꯅ ꯍꯥꯏꯕ ꯑꯩꯅ ꯊꯥꯗꯣꯛꯇꯅ ꯐꯥꯏꯅꯦꯜꯗꯁꯨ ꯊꯥꯅꯅꯤꯌꯦ
ꯎꯝ
ꯃꯣꯏ ꯄ꯭ꯂꯦ ꯑꯃ ꯊꯥꯔꯛ ꯑꯀꯥꯟꯗ ꯃꯣꯏ ꯂꯤꯁꯤꯡ ꯀꯌꯥꯅꯣ ꯌꯥꯡꯈꯩ ꯍꯥꯏꯕ꯭ꯔꯣ ꯀꯩꯅꯣ ꯄꯩꯁꯥ ꯃꯌꯥꯝ ꯈꯥꯏꯒꯠꯅꯔꯒ ꯒ꯭ꯔꯨꯞꯀꯤ ꯑꯣꯏꯅ ꯇꯧꯖꯥꯠꯅꯤ ꯌꯥꯡꯈꯩ ꯌꯥꯡꯈꯩ ꯊꯥꯅꯩꯌꯦꯌꯦ ꯄ ꯂꯥꯛ ꯑꯃ ꯀꯌꯥꯅꯣꯝ ꯇꯣꯡꯉꯤꯌꯦ ꯑꯗꯣ ꯃꯣꯏ ꯌꯦꯟꯅꯩꯌꯦꯅꯦ ꯌꯥꯝ ꯇꯟꯗꯕꯖꯥꯠꯅꯤꯍꯦ ꯃꯣꯏꯁꯤ ꯕꯣꯟꯗ ꯇꯧꯕꯨꯗꯤ ꯃꯌꯥꯝ ꯊꯥꯅꯔꯝꯒꯅꯤꯌꯦ
ꯍꯣꯏ ꯊꯅꯕꯖꯥꯅꯤ ꯇꯜꯂꯤꯗ ꯗꯨꯗꯤ ꯄꯩꯁꯥ ꯂꯥꯛꯇꯒ ꯊꯥꯅꯕꯗꯨꯗꯤ ꯕꯤꯠ ꯂꯩꯇꯦ
ꯎꯝ ꯗꯨꯅꯅꯦ ꯑꯗꯣ ꯀꯩꯅꯣ ꯇꯧꯔꯁꯤꯔꯣ
ꯎꯝ